ꯀꯩꯅꯩꯅꯣ ꯑꯈꯥꯡ ꯄꯤꯌꯥꯅ ꯊꯣꯏꯁꯤꯅ ꯑꯗꯨꯒ ꯍꯜꯂꯣ ꯍꯣꯏ
ꯀꯅꯥꯕꯨ ꯋꯥꯔꯤ ꯁꯥꯔꯤꯅꯣ ꯑꯩꯉꯣꯟꯗ ꯀꯣꯜ ꯇꯧꯔꯒ
ꯑꯁꯤꯗ ꯃꯣꯏ ꯑꯃꯅꯤ ꯂꯩꯕ ꯑꯗꯨꯗ ꯋꯥ ꯍꯥꯏꯕ
ꯑꯣ ꯀꯩꯗꯧꯔꯤꯅꯣ
ꯑꯗꯨꯝ ꯂꯩꯔꯝꯃꯤꯅꯦ ꯍꯗꯤ ꯀꯩꯗꯅꯥꯎ
ꯑꯩꯗꯤ ꯍꯌꯦꯡ ꯑꯦꯁꯥꯏꯟꯃꯦꯟ ꯁꯃꯤꯠ ꯇꯧꯅꯕ ꯍꯧꯖꯤꯛ ꯏꯔꯤ
ꯑ ꯂꯥꯏꯔꯤꯛꯌꯥꯝ ꯇꯧꯋꯦꯀꯣ ꯅꯣꯏꯗꯤ
ꯇꯧꯗꯕ ꯌꯥꯗ꯭ꯔꯦ
ꯇꯨ ꯆꯥꯄꯣ
ꯑ ꯆꯔꯦ ꯆꯔꯦ
ꯊꯖ ꯆꯒꯦ
ꯅꯔꯁꯤ ꯌꯦꯟꯁ ꯆꯥꯏ
ꯑꯣ ꯑꯁꯍꯥꯎꯕ ꯉꯥꯛꯇꯅꯤꯅꯦ ꯑꯗꯨꯗꯤ
ꯍ ꯃꯥꯁꯦꯣꯏꯗꯤ
ꯃꯅꯤꯗ ꯍꯥꯏꯗꯤ ꯑꯍꯥꯎ ꯑꯍꯥꯎꯕ ꯆꯍꯥꯎ ꯂꯩꯗꯧꯅꯦ
ꯑꯥ ꯅꯣꯏꯗꯤ ꯂꯥꯏꯔꯤꯛ ꯇꯝꯕ ꯂꯣꯏꯔꯕꯣ
ꯂꯣꯏꯗ꯭ꯔꯤꯌꯦ ꯀꯣꯂꯦꯖ ꯀꯥꯔꯤꯌꯦ
ꯑꯣ ꯅꯨꯡꯉꯥꯏꯅꯦ ꯂꯣꯏꯁꯨ ꯑꯗꯨꯗꯤ
ꯑ ꯅꯨꯡꯉꯥꯏꯇꯦꯗ ꯋꯥꯏꯗ
ꯎꯝ ꯌꯨꯝꯗ ꯂꯩꯕ꯭ꯔꯣ ꯍꯣꯁꯇꯦꯜꯗ ꯂꯩꯕ꯭ꯔꯣ
ꯌꯨꯝꯗ ꯂꯩꯌꯦ
ꯅꯨꯡꯉꯥꯏꯔ ꯑꯗꯨꯗꯤ
ꯅꯪ ꯌꯨꯝꯗ ꯂꯩꯇ꯭ꯔꯣ ꯍꯥꯏꯁꯦ
ꯑꯩꯈꯣꯏꯗꯤ ꯍꯣꯁꯇꯦꯜꯗ ꯂꯩꯌꯦ
ꯑ ꯀꯩ ꯇꯝꯕꯅꯣ
ꯀꯣꯅꯤꯁ ꯀꯥꯔꯤ
ꯑꯣ ꯂꯉꯥꯏꯄꯣ
ꯌꯨꯝꯗ ꯂꯩꯔꯤꯗꯤ ꯍꯦꯟꯅ ꯅꯨꯡꯉꯥꯏꯒꯗꯕ
ꯍꯣꯏ ꯁꯦꯃꯤꯁꯇ꯭ꯔ ꯀꯌꯥꯥ ꯁꯨꯔꯒꯦ
ꯐꯣꯔꯠ ꯁꯦꯃꯤꯁ꯭ꯔ ꯅꯪꯗꯤ
ꯑꯩꯁꯨ ꯐꯣꯔꯠꯅꯦ
ꯍꯣ ꯐꯔꯦ ꯑꯗꯨꯅ ꯀꯩ ꯏꯟꯖꯥꯡ ꯆꯥꯒꯦ ꯅꯣꯏꯗꯤ
ꯀꯥꯡꯁꯣꯏ ꯆꯥꯏꯌꯦ
ꯌꯥꯝ ꯍꯥꯎꯔꯝꯃꯅꯤ
ꯍꯥꯎꯋꯦ ꯑꯩꯗꯤ ꯑꯆꯝꯕ ꯄꯥꯝꯃꯦ ꯑꯗꯨꯅ ꯑꯆꯝꯕꯅ ꯍꯦꯟꯅ ꯍꯥꯎꯋꯦ
ꯇꯧꯋꯣ ꯀꯅꯥ ꯊꯣꯡꯕ
ꯃꯃꯥꯅ ꯊꯣꯡꯉꯦ
ꯏꯁ ꯑꯗꯨꯅ ꯍꯦꯟꯅ ꯍꯥꯎꯔꯅꯤ
ꯎꯝ ꯌꯨꯝꯗ ꯊꯣꯡꯕꯅꯤꯅ
ꯑꯥꯎ ꯑꯈꯣꯏꯒꯤꯁꯨ ꯄꯨꯔꯛꯄꯤꯌꯣ
ꯄꯨꯔꯛꯄꯤꯒꯦ ꯅꯣꯡꯃꯥ
ꯎꯝ
ꯅꯣꯏꯗꯤ ꯅꯣꯏ ꯅꯁꯥꯅ ꯊꯣꯡꯕ꯭ꯔꯥ
ꯅꯠꯇꯦ ꯅꯤꯅꯦꯅ ꯊꯣꯡꯉꯦ
ꯑꯣ ꯑꯣ ꯆꯥꯛ ꯏꯟꯖꯥꯡꯗꯤ ꯍꯥꯎꯕ꯭ꯔꯣ
ꯑꯁ ꯍꯥꯎꯇꯦꯗꯥ ꯍꯣꯁꯇꯦꯜꯒꯤꯕꯨ ꯀꯃꯥꯏꯅ ꯍꯥꯎꯗꯣꯏꯅꯣ
ꯅꯣꯏ ꯊꯣꯡꯉ ꯆꯥꯖꯕ ꯌꯥꯗ꯭ꯔꯣ
ꯎꯝ ꯊꯣꯡꯕ ꯌꯥꯗꯤꯌꯦ ꯑꯩꯈꯣꯏꯗꯤ
ꯑꯁ ꯅꯨꯡꯉꯥꯏꯇꯦꯅꯦ
ꯒꯦꯁꯅ ꯊꯣꯡꯕꯅꯤꯅ ꯊꯣꯡꯕ ꯌꯥꯗꯤꯌꯦ
ꯑꯣ
ꯌꯨꯝꯗ ꯂꯩꯅꯤꯡꯈ꯭ꯔꯦꯗ ꯑꯩꯈꯣꯏꯁꯨ
ꯁꯨꯇꯤ ꯐꯪꯗ꯭ꯔꯣ
ꯍꯧꯖꯤꯛꯀꯥꯟ ꯑꯦꯛꯖꯥꯝ ꯅꯛꯈ꯭ꯔꯕꯅꯤꯅ ꯐꯪꯗꯦ
ꯑꯣ ꯑꯦꯛꯖꯥꯝ ꯀꯔꯝ ꯀꯥꯟꯗ
ꯑꯩꯈꯨꯏ ꯖꯨꯂꯥꯏ ꯑ ꯗꯤꯁ ꯃꯟꯗ ꯑꯦꯛꯖꯥꯝ ꯊꯥꯗꯣꯏꯅꯦ
ꯑꯣ
ꯅꯣꯏꯗꯤ
ꯍꯥꯥ
ꯅꯣꯏꯗꯤ ꯊꯥꯔꯣꯏꯗ꯭ꯔꯣ
ꯑꯩꯈꯣꯏ ꯑꯦꯛꯖꯥꯝ ꯂꯣꯏꯈ꯭ꯔꯦ
ꯑꯁ ꯅꯨꯡꯉꯥꯏꯔꯦ ꯑꯗꯨꯅ
ꯎꯝ ꯐꯤꯞ ꯁꯤꯃꯤꯁꯇ꯭ꯔ ꯀꯥꯗꯣꯔꯦ
ꯅꯨꯡꯉꯥꯏꯔꯦ
ꯀꯨꯏꯗ꯭ꯔꯦ ꯂꯣꯏꯁꯤꯟꯒꯗꯕ
ꯎꯝ ꯀꯨꯏꯗ꯭ꯔꯦ
ꯀꯩꯗꯧꯔꯤꯅꯣ ꯅꯪ ꯍꯧꯖꯤꯛ
ꯍꯥꯥ
ꯍꯧꯖꯤꯛ ꯀꯩꯗꯧꯔꯤꯅꯣꯕ
ꯍꯧꯖꯀꯥ ꯗꯨꯝꯒꯏ ꯑꯃꯀ ꯍ ꯍꯥꯄꯒ ꯆꯥꯔꯒ ꯑꯗꯨꯝ
ꯀꯅꯥꯒ ꯂꯩꯌꯦꯦ
ꯑꯩꯒꯤ ꯏꯃꯥꯟꯅꯕꯤ ꯑꯃꯅꯤ ꯌꯨꯝꯗ ꯂꯩꯌꯦ ꯃꯣꯏꯒ ꯂꯩ
ꯑꯣ
ꯎ ꯑ ꯆ ꯆꯆꯤꯟ ꯅꯀꯦꯅꯣ
ꯑꯩꯈꯣꯏ ꯑꯩꯈꯣꯏ ꯆꯤꯆꯦ ꯑꯃ ꯂꯩꯌꯦ ꯑꯩꯈꯣꯏ ꯆꯤꯆꯦꯒ ꯑꯩ ꯈꯛꯇꯅꯦ
ꯑꯣ
ꯅꯪꯗꯤꯌꯦ
ꯑꯩꯈꯣꯏꯒꯤꯗꯤ ꯑꯩꯒꯤ ꯏꯅꯥꯎ ꯅꯨꯄꯥ ꯑꯃꯒ ꯏꯅꯥꯎ ꯅꯨꯄꯤ ꯑꯃꯒ ꯂꯩꯌꯦꯦ
ꯑꯣ ꯐꯔꯦ ꯑꯗꯨꯅ
ꯎ ꯑꯣ
ꯉꯁꯤ ꯀꯩꯀꯩ ꯇꯧꯔꯒꯦ
ꯁꯤꯒꯤ ꯑꯗꯨꯝ ꯀꯂꯦꯖꯠꯂꯦ ꯑꯂꯦꯦ ꯇꯨꯝꯃꯦ ꯆꯥꯛ ꯆꯥꯔꯦ ꯂꯥꯏꯔꯤꯛ ꯄꯥꯔꯦ ꯑꯗꯨꯒ ꯑꯃꯨꯛ ꯇꯨꯝꯗꯣꯔꯦ
ꯑꯗꯨ ꯃꯗꯤ
ꯅꯨꯡꯉꯥꯏꯌꯦ
ꯍꯌꯦꯡꯗꯤ ꯀꯩ ꯇꯧꯗꯣꯏꯕ
ꯍꯌꯦꯡꯁꯨ ꯑꯗꯨꯝ ꯆꯞ ꯃꯥꯟꯅꯩꯗ ꯀꯣꯂꯦꯖ ꯆꯠꯂꯅꯤ ꯍꯜꯂꯛꯑꯅꯤ ꯇꯨꯝꯃꯅꯤ ꯑꯗꯅꯤ ꯀꯣꯏ ꯐꯒꯠ ꯆꯠꯇ꯭ꯔꯣ ꯅꯣꯏꯗ
ꯑꯣꯏꯣꯏꯃ
ꯎꯝ
ꯍꯧꯖꯤꯛꯀꯥꯟ ꯆꯠꯇꯦ ꯍꯣꯏ
ꯊꯣꯛꯄ ꯌꯥꯗꯕ꯭ꯔꯣ
ꯊꯣꯛꯄꯕꯨꯗꯤ ꯌꯥꯏ ꯑꯗꯨꯕꯨ ꯑꯦꯛꯖꯥꯝ ꯅꯈ꯭ꯔꯕꯅꯤꯅ ꯊꯕꯛ ꯃꯌꯥꯝ ꯂꯩꯍꯧꯋꯦꯕ ꯑꯗꯨꯒꯤ ꯂꯣꯏꯁꯤꯟꯕ ꯉꯝꯗꯕ
ꯑꯣ
ꯍꯥꯏꯗꯤ ꯂꯥꯏꯔꯤꯛ ꯀꯥꯀꯥ ꯁꯦꯝ ꯅꯨꯄꯥ ꯀꯩꯀꯥꯗꯣ
ꯎꯝ
ꯑꯗꯨꯒꯨꯝꯕ ꯅꯣꯏꯗꯤ ꯂꯣꯏꯔꯦꯅ ꯅꯨꯡꯉꯥꯏꯔꯦ
ꯍꯣꯏ ꯌꯨꯝꯗ ꯂꯩꯕꯅꯤꯅ ꯑꯩꯈꯣꯏꯗꯤ ꯑꯗꯨꯝ ꯊꯣꯛꯑꯦ
ꯎꯝ
ꯁꯨꯇꯤꯗꯤ ꯐꯪꯗ꯭ꯔꯣ ꯅꯣꯏꯒꯤ
ꯑ ꯍꯣꯏ ꯍꯧꯖꯤꯛ ꯀꯥꯟ ꯐꯪꯗꯦ
ꯎꯝ ꯁꯨꯇꯤꯗꯤ ꯀꯔꯝ ꯀꯥꯟꯗ ꯂꯩꯕ ꯑꯗꯨꯒ
ꯖꯨꯂꯥꯏꯗ ꯑꯦꯛꯖꯥꯝ ꯂꯣꯏꯔꯒ ꯐꯪꯗꯣꯏꯕ
ꯎꯝ ꯑꯗꯨꯗꯤ ꯌꯨꯝ ꯆꯠꯂꯅꯤ ꯑꯗꯨ ꯂꯣꯏꯕꯒ
ꯎꯝ ꯆꯠꯂꯅꯤ
ꯅꯨꯉꯥꯏꯔꯅꯤꯅꯦ
ꯉꯥꯏꯕ ꯉꯝꯗ꯭ꯔꯦ ꯁꯤꯗꯣꯔꯦ
ꯀꯨꯏꯔꯔꯣꯏꯗ
ꯍꯣꯏ ꯀꯨꯏꯗꯤ ꯀꯨꯏꯔꯨꯔꯣ ꯑꯦꯛꯖꯥꯝ ꯍꯧꯔꯗꯤ ꯆꯠꯐꯝꯗꯨꯁꯨ ꯈꯪꯉꯔꯣꯏ
ꯎꯝ
ꯅꯪꯗꯤ ꯍꯧꯖꯤꯛꯀꯥꯟꯗꯤ ꯀꯣꯂꯦꯖ ꯆꯠꯄ꯭ꯔꯣ ꯅꯠꯇꯔ ꯁꯨꯇꯤ ꯐꯪꯕ꯭ꯔꯣ ꯑ ꯀꯣꯂꯦꯖ ꯆꯠꯂꯦ ꯍꯥꯏꯕꯀꯣ
ꯎꯝ ꯀꯣꯂꯦꯖ ꯆꯠꯂꯦ ꯁꯨꯇꯤ ꯄꯥꯛꯅ
ꯅꯨꯄꯥ ꯀꯣꯏꯅꯕ꯭ꯔꯣ ꯅꯪꯗꯤ
ꯀꯣꯏꯌꯦ
ꯅꯪꯗꯤ ꯀꯣꯏꯗ꯭ꯔꯣ
ꯀꯣꯏꯗꯦ ꯑꯗꯨꯝ ꯋꯥꯔꯤ ꯁꯥꯕ ꯈꯛꯇ
ꯀꯩꯒꯤ ꯀꯣꯏꯗꯔꯤꯅꯣ ꯍꯥꯏꯁꯦ
ꯈꯪꯗꯦ ꯑꯗꯨꯝ
ꯀꯣꯏꯌꯨ ꯌꯥꯗ꯭ꯔꯣ
ꯇꯜꯂꯦ
ꯇꯟꯂꯨꯅꯨꯍꯦ ꯅꯨꯄꯥ ꯄꯩꯁꯥ ꯄꯥꯏꯕ ꯑꯃ ꯈꯜꯂꯒ ꯀꯣꯏꯌꯣ
ꯑ
ꯄꯩꯁꯥ ꯄꯥꯏꯗꯕꯗꯤ ꯀꯣꯏꯔꯨꯅꯨ ꯀꯥꯟꯅꯗꯦꯕ
ꯑꯩꯕꯨ ꯋꯥꯔꯤ ꯁꯥꯟꯅꯔꯤꯕ ꯃꯤꯁꯤꯡꯁꯦ ꯄꯩꯁꯥ ꯄꯥꯏꯗꯕ ꯉꯥꯛꯇꯅꯦ ꯑꯗꯨꯒꯤꯅꯦ
ꯑꯁ ꯌꯥꯔꯔꯣꯏꯗ ꯑꯗꯨꯗꯤ ꯄꯩꯁꯥ ꯄꯥꯏꯕ ꯑꯣꯏꯅ ꯁꯥꯟꯅꯒꯗꯝꯅꯦ
ꯑꯗꯨꯅꯦ ꯍꯥꯏꯖꯦ
ꯍꯥꯏꯗꯤ ꯍꯧꯖꯤꯛꯀꯥꯟꯗꯤ ꯄꯩꯁꯥ ꯄꯥꯏꯗ꯭ꯔꯗꯤ ꯆꯟꯅꯗ꯭ꯔꯦꯕ ꯍꯤꯡꯉꯤꯕ ꯃꯍꯤꯡꯁꯦ
ꯃꯥꯅꯦ ꯃꯥꯅꯦ ꯆꯨꯝꯃꯦ
ꯄꯩꯁꯥ ꯄꯥꯏꯗ꯭ꯔꯗꯤ ꯃꯤꯃꯥꯡꯗ ꯍꯤꯡꯕ ꯌꯥꯗ꯭ꯔꯦ
ꯎꯝ
ꯄꯩꯁꯥ ꯄꯥꯏꯕ ꯑꯣꯏꯅ ꯈꯜꯂꯒ ꯂꯩꯗꯧꯕ
ꯅꯪꯒꯤꯗꯤ ꯄꯩꯁꯥ ꯄꯥꯏꯕ꯭ꯔꯣ
ꯈꯔ ꯈꯔ ꯄꯥꯏ
ꯑꯦ ꯎꯝ ꯑꯗꯨꯗꯤ ꯅꯨꯡꯉꯥꯏꯔꯝꯃꯅꯤ ꯅꯪꯗꯤ
ꯍꯥꯥ
ꯅꯪꯗꯤ ꯅꯨꯡꯉꯥꯏꯔꯦꯅꯦ ꯑꯗꯨꯗꯤ
ꯍꯣꯏ ꯑꯗꯨꯝ ꯅꯨꯡꯉꯥꯏ ꯍꯥꯏꯇꯥꯔꯦ
ꯑ
ꯍ ꯍ ꯍꯨꯝ
ꯀꯅꯥ ꯀꯅꯥꯗ ꯑꯦ ꯌꯨꯝꯗ
ꯌꯨꯝꯗ ꯕꯨꯕꯣꯛꯅꯦ ꯃꯃꯥꯅꯦ ꯕꯨꯡꯉꯣꯟꯅꯦ ꯑꯩꯒꯂꯦ
ꯅꯨꯡꯉꯥꯏꯔꯦ
ꯅꯨꯡꯉꯥꯏꯑꯌꯦ ꯅ ꯃꯤꯉꯦꯗ
ꯀꯩꯅꯣ ꯌꯥꯝ ꯅꯣꯛꯏꯁꯦ
ꯅꯣꯛꯄꯁꯤ ꯐꯩꯌꯦꯅ ꯑꯗꯨꯒꯤ
ꯎꯝ ꯉꯣꯛꯄꯁꯤ ꯋꯦꯠ ꯂꯣꯁ ꯇꯧꯕꯅꯦ ꯍꯥꯏꯕ ꯈꯪꯕ꯭ꯔꯣ
ꯈꯪꯒꯦ ꯑꯗꯨꯅ
ꯑ
ꯄ꯭ꯂꯁ ꯇꯧꯔꯕ ꯍꯥꯏꯗ ꯅꯣꯛꯄꯅꯤꯗ
ꯑꯩꯖꯨꯅꯦ ꯑꯩꯗꯤ ꯈꯔꯁꯨ ꯅꯠꯇ꯭ꯔꯦ ꯌꯥꯝ ꯅ‌ꯣꯏꯒ‍꯭ꯔ‌‌ꯦ ꯌꯥꯝ ꯂꯣꯏꯕꯅꯦ ꯑꯩꯗꯤ
ꯑꯁ ꯌꯥꯝ ꯅꯣꯏꯔꯝꯗꯧ ꯃꯥꯜꯂꯦ
ꯑꯥꯎ
ꯌꯥꯝ ꯅ‌ꯣꯏꯍꯟꯒꯅꯨ ꯌꯥꯝ ꯅ‌ꯣꯏꯍꯟꯂ ꯗꯤ ꯊꯤꯕꯅ‌ꯦ
ꯑꯗꯨꯅꯦ ꯍꯥꯏꯖ‌ꯦ ꯂꯩꯁꯥꯕꯤ ꯑꯣꯏꯔꯒ ꯀꯣ
ꯑꯝ ꯑꯗꯨꯅꯦ ꯁꯥꯥꯕꯤ ꯑꯣꯏꯔꯒ ꯏꯁ ꯑꯁꯤ ꯂꯩꯁꯥꯥꯕꯤꯁꯤꯗꯤ ꯌꯥꯝ ꯅꯣꯏꯑꯦ ꯍꯥꯏꯔꯗꯤ
ꯑꯗꯨꯅꯤ ꯁꯤꯔꯦ ꯅꯨꯄꯥꯅ ꯑꯗꯨꯃꯥꯏꯅ ꯍꯥꯏꯔꯒꯗꯤ
ꯑꯗꯨꯅꯦ ꯅꯨꯄꯥ ꯄꯩꯁꯥ ꯄꯥꯏꯕꯁꯨ ꯐꯪꯉꯔꯣꯏ ꯑꯗꯨꯗꯤ ꯅꯨꯄꯥ ꯄꯩꯁꯥ ꯄꯥꯏꯕꯗꯤ ꯅꯨꯄꯤ ꯑꯀꯪꯕ ꯄꯥꯝꯕꯅꯦꯕ ꯑ ꯅ‌ꯣꯏꯕ ꯄꯥꯝꯗꯕꯅꯦꯕ ꯃꯣꯏꯗꯤ
ꯎꯝ ꯃꯥꯅꯦ ꯃꯥꯅꯦ
ꯊꯦꯡꯈ꯭ꯔꯕ ꯅꯠꯇ꯭ꯔꯣ ꯅꯃꯥꯟꯅꯕꯤꯗꯤ ꯆꯠꯈꯤꯔꯣꯏꯗ꯭ꯔꯣ
ꯑꯩꯈꯣꯏꯗ ꯂꯩꯗꯣꯏꯅꯦ ꯃꯣꯏ ꯀꯣꯂꯦꯖ ꯄꯨꯟꯅ ꯆꯠꯇꯣꯏꯅꯦ ꯁꯤꯗ ꯕꯒꯤ ꯃꯣꯏ ꯂꯝ ꯂꯥꯞꯄꯒꯤ
ꯑꯣ ꯑꯣ ꯑꯣ
ꯑꯩꯅ ꯌꯣꯛꯄ
ꯅꯃꯥꯟꯅꯕꯤꯕꯨꯀꯣ
ꯍꯣꯏ ꯏꯃꯥꯟꯅꯕꯤꯗ ꯑꯩꯅ ꯌꯣꯛꯄꯣꯏ ꯃꯣꯏ ꯃꯣꯏ ꯃꯃꯥꯍꯣꯏꯅ ꯌꯣꯛꯄ ꯄ ꯉꯝꯗ꯭ꯔꯦꯅ
ꯍꯣꯏ
ꯑꯩꯒꯤ ꯅꯥꯛꯇ ꯑꯣꯏꯅ ꯊꯥꯔꯛꯑꯦ ꯍꯣꯁꯇꯦꯜꯗ ꯂꯩꯕꯒꯤ ꯇꯥꯏꯞꯇ ꯂꯩꯍꯜꯂꯕ ꯑꯩꯅ
ꯄꯨꯉꯥꯏ ꯌꯅꯤ ꯅꯃꯥꯟꯅꯕꯤ ꯗꯨꯗꯤ
ꯅꯨꯡꯉꯥꯏꯌꯦ ꯃꯣꯏ ꯑꯩꯅ ꯊꯥꯛꯑꯦ
ꯑꯁꯨ ꯂꯥꯛꯑ ꯒ‌ꯦꯔ‌ꯣ
ꯌꯥꯏꯌꯦ ꯂꯥꯛꯑꯣ
ꯌꯥꯝ ꯂꯧꯗꯦ ꯊꯥꯒꯤ ꯂꯨꯄꯥ ꯂꯤꯁꯤꯡ ꯑꯃꯈꯛꯇꯅꯦ ꯂꯣꯏ ꯐ꯭ꯔꯤꯅꯦ ꯑꯩꯒꯤꯗꯗꯤ
ꯑꯣꯝ ꯆꯥꯛ ꯍ‌ꯦꯟꯖꯥꯡꯗꯤ ꯆꯥꯛ ꯍ‌ꯦꯟꯖꯥꯡꯗꯤ ꯍꯥꯎꯕ꯭ꯔꯣ
ꯌꯨꯝꯗ ꯊꯣꯡꯕꯕꯨ ꯑꯩꯈꯣꯏ ꯃꯥꯅ ꯊꯣꯡꯕꯣꯏ ꯍꯥꯎꯇꯗꯤ ꯀꯩꯅꯣ ꯍꯥꯎ ꯍꯥꯎ ꯄꯤꯖꯒꯖꯥꯅꯦ
ꯑꯥ ꯑꯩꯗꯤ ꯆꯥꯛ ꯏꯤꯟꯖꯥꯡ ꯐꯔ ꯌꯥꯔꯗꯤ ꯐꯔꯦ
ꯅ ꯋꯥꯔꯗ‌ꯦꯅ ꯗ ꯍꯥꯏ
ꯑꯥꯎ ꯍꯥꯏꯔꯒꯦ ꯑꯥꯎ ꯁꯤꯗ ꯂꯩꯕ ꯉꯝꯗ꯭ꯔꯦ ꯍꯅ
ꯍꯣꯏ ꯑꯩꯈꯣꯏꯗ ꯑꯣꯏꯅ ꯂꯥꯛꯑꯣ ꯑꯗꯨꯒ
ꯎꯝ ꯑꯗꯨꯅ ꯐꯔꯦ
ꯎꯝ ꯍꯣꯏꯗꯤ ꯁꯤꯡ ꯑꯃꯈꯛꯇꯅ‌ꯦ ꯌꯦꯡꯉꯣ
ꯎꯝ
ꯂꯤꯁꯤꯡ ꯑꯃꯗꯨꯗꯤ ꯅꯣꯏꯒꯤꯗꯤ ꯊꯥꯒꯤ ꯀꯌꯥ ꯂꯧꯋꯦ
ꯂꯤꯁꯤꯡ ꯇꯔꯨꯛꯅꯤ ꯂꯧꯔꯤꯁꯦ
ꯑꯗꯨꯅꯦ ꯑꯩꯒꯤꯗꯤ ꯂꯤꯁꯤꯡ ꯑꯃꯈꯛ ꯄꯤꯔꯒ ꯂꯩꯕꯅ ꯐꯇꯔꯥ ꯊꯣꯛꯄꯖꯨ ꯌꯥꯕ ꯑꯍꯥꯎꯕꯆꯨ ꯆꯥꯕ
ꯑꯥ
ꯑꯗꯨ ꯅ‌‌ꯦ
ꯅꯨꯡꯇꯤꯒꯤ ꯀꯩꯅꯣ ꯇꯧꯁꯦ ꯅꯨꯡꯇꯤꯒꯤ ꯀꯣꯏꯕ ꯆꯠꯁꯦ
ꯍ‌‌ꯣꯏ ꯅꯨꯡꯇꯤꯒꯤ ꯆꯠꯇꯣꯏꯅꯦ ꯍꯦꯛ ꯅꯣꯡꯉꯥꯜ ꯂꯛꯄꯒ ꯑꯗꯨꯝ ꯆꯠꯈꯔꯗꯕꯅꯦ
ꯑꯥꯎ